ꯍꯜꯂꯣ
ꯑꯣ ꯀꯩꯇꯧꯔꯝꯃꯤꯅꯣ
ꯑꯁ ꯀꯩꯝ ꯇꯧꯗꯦ ꯁꯨꯝ ꯐꯝꯃꯝꯃꯤꯅꯦ
ꯆꯥꯛ ꯆꯥꯔꯕꯣ
ꯆꯥꯗ꯭ꯔꯤ ꯉꯁꯤꯗꯤ
ꯅꯣꯏꯗꯤ
ꯑꯈꯣꯏꯖꯨ ꯆꯥꯗ꯭ꯔꯤꯗ
ꯊꯦꯡꯉꯤꯅꯦ ꯅꯣꯢꯁꯨ
ꯑꯧ ꯆꯥꯛꯇꯣ ꯂꯥꯝꯗꯕ ꯑꯗꯨꯒꯤ ꯉꯥꯍꯥꯛ ꯂꯩꯔꯒ ꯆꯥꯒꯦꯅ ꯉꯥꯏꯕꯅꯤ
ꯑꯣ ꯀꯔꯤ ꯃꯊꯦꯜ ꯊꯣꯡꯉꯒꯦ
ꯑꯥ ꯍꯋꯥꯏ ꯆꯥꯗꯣꯏꯅꯦ ꯉꯁꯤꯖꯨ
ꯎꯝ ꯐꯔꯦ ꯍꯋꯥꯏꯅ ꯊꯨꯝ ꯁꯝꯃꯦꯗꯨꯅ
ꯍꯥꯍꯥ ꯍꯣꯏ ꯅꯣꯏꯗꯤ ꯀꯩ ꯏꯟꯖꯥꯡ ꯆꯥꯗꯣꯏꯅꯣ
ꯑꯩꯈꯣꯏ ꯉꯁꯤ ꯀꯥꯡꯁꯣꯏ ꯑꯩꯈꯣꯏꯁꯨ ꯀꯥꯡꯁꯣꯏ ꯆꯥꯗꯣꯏꯅꯤ
ꯎꯝ
ꯀꯦꯗꯧꯔꯝꯃꯤꯅꯣ ꯅꯪꯗꯤ
ꯑꯩꯁꯨ ꯑꯗꯨꯝ ꯐꯝꯃꯒ ꯂꯩꯌꯦ ꯀꯩꯁꯨ ꯇꯧꯗꯦ
ꯑꯣ ꯕꯣꯜ ꯌꯦꯡꯕ꯭ꯔꯣ ꯉꯔꯥ
ꯑꯁ ꯉꯔꯥꯡ ꯕꯣꯜ ꯌꯦꯡꯗ꯭ꯔꯦ ꯉꯔꯥꯡꯗꯤ ꯌꯦꯡꯕ ꯌꯥꯕꯅꯦ ꯑꯗꯣ ꯑꯥ ꯑꯈꯣꯏꯗꯣ ꯅꯨꯡꯗꯤꯟꯗ ꯑꯥ ꯁ꯭ꯋꯤꯝ ꯇꯧꯕ ꯆꯠꯄ ꯑꯗꯒꯤ ꯋꯥꯔꯦꯕ ꯍꯜꯂꯛꯄꯗ
ꯑꯠꯆꯥ
ꯅꯨꯡꯉꯥꯏꯔꯤꯅꯦ ꯁ꯭ꯋꯤꯝꯃꯤꯡ ꯇꯧ ꯍꯩꯕ꯭ꯔꯣ
ꯎꯝ ꯁ꯭ꯋꯤꯝ ꯀꯔ ꯀꯔ ꯍꯩ ꯑꯗꯨꯝ
ꯍꯤꯍꯤꯍꯤ ꯑꯩꯗꯤ ꯍꯩꯇꯦ
ꯍꯣꯏ ꯅꯣꯏ ꯅꯨꯄꯤꯗꯤ ꯑꯌꯥꯝꯕ ꯍꯩꯇꯦꯗ
ꯍꯥ ꯏꯁꯤꯡꯗꯤ ꯌꯥꯝ ꯄꯥꯝꯕꯀꯣ ꯑꯗꯣ ꯏꯁꯤꯡ ꯍꯩꯇꯕꯅꯤꯗ ꯏꯁꯤꯡ ꯆꯪꯉꯗꯤ ꯑꯗꯨꯝ ꯀꯤꯌꯦꯕ
ꯍꯣꯏ ꯑꯗꯨꯝ ꯍꯥ ꯑꯥ ꯍꯣꯏ ꯍꯥꯏꯔꯣ
ꯅꯍꯥꯟꯗꯤ ꯑꯥ ꯔꯤꯁꯤ ꯀꯦꯁꯇ ꯆꯠꯄꯗꯣ ꯀꯤ ꯀꯤꯔꯦ ꯀꯩꯅꯣ ꯃꯣꯏꯅ ꯁꯦꯐꯇꯤꯒꯤ ꯍꯥꯞꯄꯅꯤꯅ ꯄꯪꯆꯣꯡ ꯆꯣꯡꯗꯣ
ꯑꯣ ꯀꯥꯏꯗ ꯆꯠꯂꯤꯕ ꯅꯍꯥꯟꯗꯣ ꯑꯣ ꯈꯛ
ꯔꯤꯚꯔ ꯔꯥꯐꯇꯤꯡꯒꯤ ꯆꯠꯄ ꯔꯤꯚꯔ ꯔꯥꯐꯇꯤꯡꯒꯤ ꯆꯦꯠꯄ ꯑꯗꯣ ꯑꯗꯨꯗꯗꯤ ꯃꯣꯏꯅ ꯁꯦꯐꯇꯤ ꯍꯥꯞꯄꯒꯤ ꯑꯥ ꯌꯥꯝ ꯀꯩ ꯍꯥꯏꯗꯣꯏꯅꯣ ꯌꯥꯝ ꯗꯤꯞ ꯑꯣꯏꯕꯗꯣ
ꯑꯥ
ꯑꯗꯨ ꯑꯣꯏꯁꯨ ꯀꯤꯗꯦꯕ ꯑꯩꯩꯅ ꯄꯪꯆꯣꯡ ꯆꯣꯡꯗꯩ ꯍꯥꯏꯕ ꯍꯧꯖꯤꯛꯗ ꯈꯜꯂꯒ ꯀꯤꯌꯦ ꯂꯤꯟꯒꯨꯝꯕ ꯀꯔꯤ ꯀꯔꯤ ꯂꯩꯔꯝ
ꯍꯥ ꯍꯥ ꯍꯣꯏ ꯑꯗꯨ ꯑꯥ ꯂꯥꯏꯐ ꯖꯦꯛꯀꯦꯠ ꯍꯥꯞꯄꯗꯤ ꯑꯗꯨꯝ ꯅꯨꯡꯗꯤ ꯅꯨꯡꯉꯥꯏꯔ ꯔꯝꯗꯧ ꯃꯥꯜꯂꯦ ꯑꯩꯗꯤ ꯑꯃꯨꯛꯁꯨ ꯍꯥꯞꯇ꯭ꯔꯤ ꯑꯗꯨꯗꯣ
ꯑꯥ ꯑꯩꯖꯣ ꯑꯗꯨꯅ ꯅꯍꯥꯟ ꯃꯅꯤꯄꯨꯔꯗ ꯂꯣꯛꯇꯥꯛ ꯄ꯭ꯔꯣꯖꯦꯛꯒꯨꯝꯕ ꯆꯠꯄꯗꯗꯤ ꯆꯣꯡꯗꯗꯕꯅꯤꯅ ꯑꯗꯨ ꯍꯥꯞꯄꯁꯨ ꯎꯝ ꯀꯩ ꯍꯥꯏꯗꯣꯏꯅꯣ ꯈꯪꯗꯦꯗꯅ ꯑꯗꯣ ꯅꯍꯥꯟꯗꯤ ꯃꯣꯏ ꯃꯁꯥꯅ ꯆꯣꯡꯊꯍꯜꯂꯦꯕ ꯆꯣꯡꯗꯥꯎ ꯆꯣꯡꯗꯥꯎ ꯁꯥꯟꯅꯅꯤꯡꯉꯗꯤ ꯍꯥꯏꯔꯦ ꯑꯈꯣꯏꯗꯣ ꯆꯣꯡꯗꯩꯌꯦ ꯑꯗꯨꯒ ꯑꯍꯥꯟꯕ ꯆꯣꯡꯗꯕꯗꯗꯤꯅꯦ ꯃꯈꯥ ꯀꯨꯝꯕꯒꯤ ꯀꯤꯌꯦꯕꯀꯣ ꯑꯩꯗꯣ ꯆꯣꯡꯙꯥꯕꯒꯤ ꯄꯥꯔꯠꯇꯨꯗꯤ ꯀꯤꯌꯦ ꯑꯗꯣ ꯆꯣꯡꯕꯨ ꯆꯣꯡꯙꯔꯕ ꯑꯃꯨꯛꯀꯥ ꯀꯥꯈꯠꯈ꯭ꯔꯕꯅꯤꯅ ꯑꯗꯨꯝ ꯈꯪ ꯅꯣꯛꯅꯤꯡꯉꯦ
ꯎꯝ ꯍꯣꯏ ꯑꯗꯨꯝ ꯇꯥꯎꯔꯒ ꯂꯩꯕꯗꯣ ꯀꯣ
ꯑꯥꯎ
ꯅꯨꯡꯉꯥꯏꯗꯧ ꯃꯥꯜꯂꯦ
ꯀꯤꯗꯤ ꯀꯤꯌꯦ ꯑꯈꯣꯏꯗꯤ ꯏꯁꯤꯡ ꯍꯩꯇꯕꯅꯤꯅ
ꯎꯝ
ꯑꯗꯨꯒꯅꯦ ꯑꯩꯗꯤꯅꯦ ꯏꯁꯤꯡ ꯎꯔꯗꯤ ꯑꯩꯒꯤ ꯋꯥꯈꯜꯅꯦ ꯄꯥꯏꯊꯣꯟꯒꯨꯝꯕ ꯀꯩ ꯀꯩ ꯌꯥꯝ ꯅꯤꯡꯁꯤꯡꯗꯨꯏꯅꯦꯕ ꯑꯩ ꯀꯏꯍꯟꯕꯗꯣ ꯏꯁꯥ ꯏꯁꯥ ꯏꯇꯣꯟꯇ ꯀꯤꯍꯟꯂꯦ
ꯏꯁꯅꯦꯀꯒꯨꯝꯕꯗꯣ ꯍꯣꯏ ꯎꯝ ꯎꯝ ꯁꯝꯇꯥꯏꯝꯁ ꯀꯤꯕ ꯌꯥꯎꯋꯦ ꯑꯗꯨꯝ
ꯍꯣꯏ ꯍꯥꯏꯗꯤ ꯂꯩꯅ ꯑꯩꯈꯣꯏ ꯑꯩꯈꯣꯏꯗꯤ ꯍꯥꯏꯅꯕ ꯂꯩꯗꯅ ꯂꯥꯏꯅ ꯂꯧꯒꯜꯂꯤ ꯀꯩ ꯀꯥ ꯌꯥꯝ ꯍꯥꯏꯕꯅꯤꯅ ꯏꯁꯤꯡ ꯎꯔꯗꯤ ꯀꯔꯤ ꯍꯥꯏꯗꯣꯏꯅꯣ ꯃꯈꯥꯗꯤ ꯖꯥꯖꯥꯖꯥꯠ ꯎꯔ꯭ꯗꯤ ꯏꯁꯥ ꯏꯇꯣꯝꯠ ꯅꯤꯡꯁꯤꯡꯔꯛꯇꯣꯏꯅꯦ ꯇꯧꯕꯔꯥ ꯅꯪꯁꯨ ꯏꯁꯁ ꯑꯉꯥꯡ ꯑꯣꯏꯕꯗꯗꯤ ꯑꯥ ꯀꯩꯅꯣ ꯁꯅꯥꯒꯨꯝꯕ ꯍꯥꯞꯄꯗꯤ ꯀꯩꯝ ꯇꯧꯗꯦꯒ ꯍꯥꯏꯗ꯭ꯔꯥꯅꯦ ꯏꯌꯥꯔꯔꯤꯡꯒꯨꯝꯕꯗ ꯑꯗꯨꯒꯨꯝꯕꯗ ꯑꯁ ꯁꯅꯥꯒꯁꯦ ꯌꯥꯝ ꯄꯥꯝꯕꯅꯤ ꯑꯉꯥꯡ ꯑꯣꯏꯕ ꯀꯥꯟꯗꯗꯤ
ꯍꯥꯟꯅ ꯍꯥꯏꯅꯕꯗꯣ ꯑꯗꯨꯝ ꯑꯩꯈꯣꯏꯁꯨ ꯅꯤꯡꯁꯤꯡꯉꯒ ꯃꯔꯛ ꯃꯔꯛꯇꯗꯤ ꯀꯤꯕ ꯌꯥꯎꯋꯦ ꯑꯗꯨꯒ ꯎꯃ ꯑꯥ ꯎꯃꯝ
ꯏꯁꯤꯡ ꯆꯥꯎꯔꯝꯅꯤꯅ ꯍꯟꯗꯛꯇꯤ ꯑꯥ ꯔꯦꯅꯤ ꯁꯤꯖꯟꯅꯤꯅ
ꯎꯝ ꯏꯁꯤꯡ ꯈꯔ ꯆꯥꯎꯋꯦ ꯑꯗꯨꯒ ꯑꯥ ꯏꯁꯤꯡꯁꯨ ꯈꯔ ꯃꯣꯠꯂꯦ
ꯑꯣ ꯎꯝ ꯏꯁꯤꯡꯁꯨ ꯍꯣꯏ ꯃꯣꯠꯂꯝꯅꯤ
ꯅꯣꯡ ꯆꯨꯔꯒ ꯑꯗꯨꯝ ꯀꯥꯔꯟꯗꯣ ꯀꯟꯕꯅꯤꯅꯀꯣ
ꯎꯝ ꯎꯝ
ꯅꯣꯏꯗꯤ ꯃꯤ ꯀꯌꯥ ꯆꯠꯂꯤꯕ
ꯑꯈꯣꯏ ꯉꯔꯥꯡ ꯃꯤ ꯇꯔꯨꯛ ꯇꯔꯦꯠ ꯑꯩꯠ ꯆꯠꯂꯦ ꯑꯈꯣꯏ ꯉꯔꯥꯡ ꯃꯤ ꯑꯩꯠ
ꯌꯥꯝꯃꯤꯅꯦ ꯑꯗꯨꯗꯤ ꯅꯨꯡꯉꯥꯏꯔꯝꯅꯤ ꯑꯃ ꯑꯅꯤ ꯑꯣꯏꯔꯗꯤ ꯅꯨꯡꯉꯥꯏꯔꯣꯏ
ꯎꯝ ꯒꯥꯔꯤ ꯃꯆꯥꯗ ꯊꯧꯔꯒ ꯆꯠꯂꯦ ꯑꯩꯈꯣꯏ ꯃꯤ ꯑꯅꯤ ꯑꯅꯤ ꯇꯣꯡꯔꯒꯀꯣ
ꯑꯣ ꯅꯨꯡꯉꯥꯏꯔꯦꯅꯦ ꯉꯔꯥꯡ ꯁꯨꯇꯤ ꯑꯣꯏꯕꯒꯤꯔꯣ ꯀꯔꯤ ꯑꯣꯏꯕꯒꯤꯅꯣ ꯅꯣꯏꯅ ꯆꯠꯂꯤꯁꯤꯕꯣ
ꯑꯥ ꯉꯔꯥꯡ ꯁꯨꯇꯤ ꯑꯣꯏꯕ ꯍꯟꯗꯛꯇꯣ ꯑꯈꯣꯏ ꯁꯝꯃꯔ ꯚꯦꯀꯦꯁꯟ ꯐꯪꯕꯀꯣ ꯗꯨꯒꯤ
ꯑꯣ ꯑꯣꯅꯦ ꯃꯥꯅꯦ ꯆꯨꯝꯃꯤꯅꯦ ꯁꯝꯃꯔ ꯚꯦꯀꯦꯁꯟ ꯃꯇꯝꯅꯤ ꯅꯨꯡꯉꯥꯏꯔꯝꯅꯤ ꯀꯣꯏꯆꯠ ꯆꯠꯄ ꯅꯣꯏ ꯅꯨꯄꯥꯅꯤꯅ
ꯍꯣꯏ ꯅꯍꯥꯟꯁꯨ ꯆꯠꯂꯦ ꯑꯁ ꯅꯔꯥꯡꯁꯨ ꯆꯠꯂꯦ
ꯉꯥ ꯐꯥ ꯌꯥꯗ꯭ꯔꯣ
ꯉꯥꯗꯤ ꯉꯥꯗꯤ ꯂꯩꯔꯝꯗꯧ ꯃꯥꯟꯗꯦ ꯃꯤ ꯐꯥꯅꯗꯦ ꯑꯗꯨꯒꯤ ꯔꯤꯚꯔꯗꯣ ꯑꯗꯨ ꯉꯥ ꯉꯥꯁꯨ ꯐꯥꯅꯤꯡꯉꯦ ꯑꯗꯣ ꯀꯅꯥꯝ ꯐꯥꯗꯦ
ꯃꯥ ꯃꯥꯍꯣꯏ ꯏꯁꯤꯡ ꯆꯥꯎꯕ ꯀꯥꯟꯗꯤ ꯉꯥꯖꯦ ꯄꯥꯛꯇꯤ ꯐꯥꯗꯕꯅꯦ
ꯎꯝ ꯎꯝ ꯍꯣꯢ ꯑꯗꯨꯒ ꯐꯥꯅꯤꯡꯉꯥꯏꯁꯨ ꯍꯥꯏꯕꯗꯤ ꯏꯀ꯭ꯋꯤꯞꯃꯦꯟ ꯂꯩꯇꯕ ꯀꯣ
ꯎꯝ ꯈꯣ ꯈꯣꯏ ꯆꯤꯡ ꯌꯥꯗ꯭ꯔꯣ
ꯑꯥꯎ ꯑꯗꯨ ꯑꯩꯈꯣꯏꯗꯤ ꯈꯜꯂꯨꯗ꯭ꯔꯦ ꯑꯗꯨꯗꯣ ꯁ꯭ꯋꯤꯃꯤꯡꯒꯤ ꯀꯛꯇꯠ ꯑꯥ ꯇꯧꯒꯦꯅ ꯂꯥꯛꯄꯒꯤꯀꯣ ꯍꯣꯏ ꯍꯣꯏ ꯑꯗꯨꯒꯤ
ꯅꯣꯏ ꯃꯤ ꯑꯗꯨꯇ ꯑꯥ ꯂꯣꯏꯅꯃꯛ ꯍꯩꯕ꯭ꯔꯥ
ꯎꯝ ꯍꯩꯇꯕ ꯌꯥꯎꯋꯦꯗ ꯍꯩ ꯐꯖꯅ ꯍꯥꯏꯕꯗꯤ ꯃꯤ ꯑꯍꯨꯝ ꯃꯔꯤꯒꯨꯝꯕ ꯈꯛꯇꯅꯤ ꯑꯩꯗꯤ ꯍꯩꯇꯦ ꯑꯗꯨꯝ ꯏꯁꯤꯡ ꯁꯥꯟꯅꯕꯗꯣ ꯀꯣ
ꯎꯝ ꯎꯝ
ꯑꯩꯁꯨ ꯏꯁꯤꯡꯗꯤ ꯄꯥꯝꯃꯦ ꯑꯗꯨꯕꯨ ꯌꯥꯗꯕ ꯋꯥꯈꯟꯅ ꯍꯦꯛꯇ ꯖꯥꯠ ꯖꯥꯠ ꯎꯕꯁꯤꯗ
ꯍꯣꯢ ꯏꯁꯤꯡ ꯁꯥꯅꯕ ꯅꯨꯡꯗꯤ ꯅꯨꯡꯉꯥꯏꯌꯦ ꯑꯗꯨꯒ ꯀꯣꯟꯅ ꯋꯥꯔꯛꯄꯗꯣ ꯏꯚꯤꯅꯤꯡꯗ ꯋꯥꯏ ꯌꯥꯝꯅ ꯍꯥꯏꯕ ꯍꯥꯏꯗꯤ ꯑꯥꯔꯝꯒꯨꯝꯕꯗꯣ
ꯑꯣ ꯑꯣꯏꯅꯤꯌꯦ ꯍꯥꯏꯗꯤ ꯑꯩꯈꯣꯏꯒꯤ ꯑꯦꯅꯔꯖꯤ ꯂꯣꯏꯅꯃꯛ ꯇꯧꯔꯒ ꯁꯥꯟꯅꯔꯛꯄ ꯄꯣꯠꯅꯤꯅ ꯍꯥꯏꯗꯤ ꯁꯝꯅ ꯍꯥꯏꯔꯕꯗ ꯍꯪꯋꯥꯏꯒꯨꯝꯕꯗ ꯐ꯭ꯔꯣꯛꯁꯤꯡꯒꯤ ꯇꯥꯏꯞ ꯑꯗꯨꯅꯦꯕ ꯑꯩꯈꯣꯏꯅ ꯂꯦꯡꯗꯔꯤꯖꯤ ꯆꯞ ꯆꯞ ꯇꯧꯗꯣꯏꯁꯦ
ꯍꯣꯏ ꯑꯗꯨꯒꯤ
ꯍꯩꯕ ꯍꯩꯕ ꯈꯣꯏꯒꯤꯗꯤ ꯑꯥ ꯅꯥꯀꯣꯡ ꯆꯤꯟꯒꯨꯝꯕꯗꯁꯨ ꯏꯁꯤꯡ ꯆꯪꯗꯦꯗꯣ ꯍꯩꯇꯕ ꯑꯩꯈꯣꯏꯗꯤ ꯍꯦꯛ ꯀꯨꯝꯕꯗ ꯆꯪꯉꯤꯅꯤ
ꯎꯝ ꯆꯪꯕꯅꯦ ꯍꯣꯏ ꯍꯣꯏ ꯍꯣꯏ ꯑꯗꯣ ꯍꯩ ꯍꯩꯒ꯭ꯔꯥꯗꯤ ꯑꯗꯨꯝ ꯅꯨꯡꯉꯥꯏꯕ ꯑꯗꯨꯒ ꯍꯩꯇꯕꯗꯤ ꯍꯥꯏꯕꯗꯤ ꯗꯦꯟꯖ꯭ꯔꯅꯤ ꯅꯦꯕꯀꯣ
ꯃꯥꯅꯦ ꯑꯗꯣ ꯏꯁꯤꯡ ꯏꯁꯤꯡꯒꯨꯝꯕꯁꯤ ꯁꯤꯁꯨ ꯑꯉꯥꯡ ꯑꯣꯏꯉꯩꯗ ꯁꯥꯟꯅꯍꯟꯕꯗꯨꯅ ꯍꯩꯕ ꯃꯥꯜꯂꯦꯗ
ꯎꯝ ꯎꯝ ꯍꯥꯟꯅ ꯑꯩꯈꯣꯏ ꯎꯝ ꯎꯝ ꯍꯥꯟꯅ ꯑꯩꯈꯣꯏꯁꯨ ꯑꯗꯨꯝ ꯔꯤꯚ꯭ꯔ ꯀꯨꯝꯃꯒ ꯑ ꯑꯉꯥꯡ ꯈꯔ ꯑꯉꯥꯡ ꯈꯔ ꯑꯣꯏꯔꯤꯉꯩꯗ ꯁꯥꯟꯅꯕꯒꯤꯀꯣ ꯍꯖꯤꯛ
ꯃꯥ ꯎꯝ
ꯅꯠꯇ꯭ꯔꯗꯤ ꯑ ꯂꯨꯑꯦꯕ ꯑ ꯏꯔꯣꯏꯕꯗꯣ
ꯃꯥꯅꯦ ꯑꯍꯥꯟ ꯑꯣꯏꯔꯀꯥꯟꯗ ꯍꯩꯔꯣ ꯏꯕꯨꯡꯉꯣ ꯅꯪ ꯎꯝ ꯏꯁꯤꯡꯗ ꯆꯠꯂꯣ ꯍꯥꯏꯗꯤ ꯍꯩꯔꯔꯣꯏꯕ ꯑꯉꯥꯡ ꯑꯣꯏꯕ ꯀꯥꯟꯗ ꯍꯦꯕꯤꯠ ꯑꯣꯏꯔꯕꯅꯤꯅ ꯂꯥꯏꯕꯗꯣ
ꯍꯣꯏ ꯍꯣꯏ
ꯈꯣꯏ ꯑꯉꯥꯡ ꯑꯣꯏꯕꯗ ꯎꯝ ꯀꯥꯍꯦ ꯇꯨꯔꯦꯟꯗꯣ ꯌꯥꯝ ꯂꯥꯞꯃꯟꯕꯩ ꯍꯩꯇ꯭ꯔꯦ
ꯎꯝ ꯍꯣꯏ ꯑꯈꯣꯏꯖꯨ ꯑꯥ ꯂꯕꯨꯛꯇ ꯆꯠꯄ ꯀꯥꯟꯗꯀꯣ ꯔꯤꯚ꯭ꯔ ꯑꯥ ꯎꯝ ꯇꯨꯔꯦꯟꯗ ꯑꯗꯨꯝ ꯀꯨꯝꯃꯒ ꯃꯔꯛ ꯃꯔꯛ ꯏꯔꯣꯏꯕ ꯑꯗꯨꯒꯤ ꯈ꯭ꯔ ꯍꯥꯢꯕ ꯑꯈꯣꯏꯖꯨ ꯑꯥ ꯌꯥꯝ ꯑꯦꯛꯁꯄꯥꯔꯠꯇꯤ ꯅꯠꯇꯦꯗ ꯑꯗꯨꯝ
ꯎꯝ ꯑꯥꯢꯗꯤ ꯁꯨꯍꯩ ꯍꯩꯇꯦ ꯅꯣꯏꯗꯤ ꯈꯔ ꯑꯗꯨꯝ ꯍꯩ ꯗꯨꯝ ꯍꯩꯔꯤ
ꯎꯝ ꯑꯗꯨꯝ ꯏꯁꯤꯡ ꯄꯥꯝꯕꯒꯤ ꯁꯥꯟꯅꯕ ꯋꯥꯅꯤꯗ ꯑꯗꯨꯝ ꯌꯥꯝ ꯍꯩꯕꯗꯤ ꯑꯣꯏ
ꯐꯥꯌꯦ ꯑꯈꯣꯏ ꯏꯃꯥꯟꯅꯕꯤꯒ ꯑꯩꯅ ꯀꯔꯤ ꯍꯥꯏꯕ꯭ꯔꯥ ꯑꯥꯎ ꯏꯕꯥꯟꯅꯤꯁꯦ ꯆꯥꯞ ꯃꯥꯟꯅꯩꯕ ꯏꯁꯤꯡꯗꯤ ꯍꯩꯇꯕꯅꯤꯅ ꯏꯇꯥꯎꯕꯤ ꯍꯥꯏꯔꯒꯅꯦ ꯑꯦꯕꯥꯅꯤꯗꯤ ꯏꯁꯤꯡꯒꯤ ꯋꯥꯗꯤ ꯀꯥꯟꯅꯅꯤꯉꯥꯏ ꯂꯩꯇꯦ ꯀꯣ ꯍꯥꯏꯌꯣ ꯍꯥꯏ ꯍꯥꯏꯗꯤ ꯑꯅꯤꯃꯛ ꯍꯩꯇꯕꯅꯤ ꯑꯧ ꯋꯥꯔꯤ ꯑꯃꯗ ꯑꯈꯣꯏ ꯑꯉꯥꯡ ꯑꯣꯏꯕ ꯀꯥꯟꯗ ꯃꯣꯔꯦꯜ ꯁꯥꯏꯟꯁꯗ ꯋꯥꯔꯤ ꯑꯃ ꯊꯦꯡꯅꯗ꯭ꯔꯅꯦ ꯊꯦꯡꯅꯕ꯭ꯔꯥ ꯅꯥ ꯎꯝ ꯑꯦꯛꯖꯥꯝꯄꯜ ꯄꯤꯕꯅꯦ ꯑꯥ ꯏꯁꯤꯡꯒꯤ ꯃꯇꯥꯡꯗꯅꯦ
ꯑꯥ
ꯍꯥꯏꯗꯤ ꯎꯝ ꯃꯥ ꯃꯥ ꯃꯔꯨꯞ ꯑꯅꯤ ꯆꯠꯄ ꯑꯗꯨ ꯃꯔꯨꯞ ꯑꯅꯤ ꯆꯠꯄꯗꯨꯗ ꯑꯃꯥꯁꯦ ꯏꯁꯤꯡꯗ ꯇꯥꯈ꯭ꯔꯕ ꯂꯩꯍꯧꯕꯁꯤꯅꯗꯤ ꯁꯨꯛꯍꯩ ꯍꯩꯇꯕꯅꯦꯕ
ꯑꯥ
ꯂꯩꯍꯧꯕꯁꯤꯅꯗꯤ ꯁꯨꯛꯍꯩ ꯍꯩꯇꯕꯅꯤꯅ ꯑꯥ ꯃꯥꯁꯤꯁꯨ ꯍꯩꯗꯤ ꯍꯩꯇ꯭ꯔꯒ ꯃꯃꯥꯟꯅꯕꯁꯦ ꯀꯟꯅꯤꯡꯕ ꯆꯥꯡꯗ ꯆꯣꯡꯗꯗꯣꯏꯅꯦꯕ
ꯑꯥ
ꯑꯗꯨ ꯑꯅꯤꯃꯛ ꯁꯤꯗꯨꯏꯅꯦꯕ ꯑꯗꯣ ꯃꯣꯏꯅ ꯃꯣꯔꯦꯜꯗꯤ ꯄꯤꯗꯨꯏꯅꯦꯕ ꯑꯣꯁ ꯁ꯭ꯇꯣꯔꯤꯒꯤꯗꯣ ꯅꯪ ꯁꯨꯛꯍꯩ ꯍꯩꯇ꯭ꯔꯁꯨ ꯆꯣꯡꯗꯔꯒ ꯁꯤꯃꯤꯟꯅꯗꯨꯢꯔ ꯅꯠꯇ꯭ꯔꯒ ꯑꯃ ꯑꯩꯁꯨ ꯐꯖꯅ ꯂꯤꯕꯗꯤ ꯍꯩꯇ꯭ꯔꯦ ꯃꯣꯏ ꯄ꯭ꯔꯣꯚꯥꯞ ꯑꯃꯗꯤ ꯄꯤꯕꯅꯦ ꯑꯗꯨꯒꯤ ꯁ꯭ꯇꯣꯔꯤꯗꯣ ꯍꯩ ꯁꯨꯨꯡ ꯍꯩ ꯍꯩꯇꯕꯅꯦꯕ ꯂꯩꯍꯧꯕꯁꯤꯅ ꯑꯗꯨꯕꯨ ꯃꯃꯥꯟꯅꯕꯤ ꯃꯃꯥꯟꯅꯕꯤꯔ ꯃꯃꯥꯟꯅꯕ꯭ꯔꯥ ꯀꯥꯎꯈ꯭ꯔꯦ ꯆꯣꯡꯉ ꯍꯩꯔꯒ ꯁ꯭ꯋꯤꯝ ꯇꯧꯕ ꯃꯤꯁꯦ ꯍꯩꯕ ꯃꯤꯁꯨ ꯃꯔꯛꯇꯗꯤ ꯌꯥꯗꯦꯅ ꯏꯁꯤꯡꯅ ꯂꯨꯞꯄꯤꯅ ꯑꯗꯨ ꯇꯧꯕꯅꯦꯕ ꯑꯗꯨ ꯃꯗꯣ ꯑꯣꯞꯁꯟ ꯂꯩꯇꯕꯒꯤ ꯁꯨꯍꯩ ꯍꯩꯇ꯭ꯔꯒꯗꯤ ꯃꯥꯁꯨ ꯆꯣꯡꯗꯤ ꯆꯣꯡꯊꯔꯒ ꯁꯤꯃꯤꯟꯅꯕꯅꯦꯕ ꯑꯗꯨꯒꯤ ꯋꯥꯔꯤ ꯗꯣ
ꯍꯣꯏ ꯋꯥꯔꯤ ꯅꯨꯡꯉꯥꯏꯗꯧ ꯃꯥꯜ
ꯎꯝ ꯃꯣꯔꯦꯜꯗꯤ ꯀꯥꯎꯈ꯭ꯔꯦ ꯃꯣꯏꯅ ꯄꯤꯅꯤꯡꯕꯁꯦ ꯅꯪꯁꯨ ꯁꯨ ꯍꯩ ꯍꯩꯇ꯭ꯔꯁꯨ ꯇꯧꯒꯗ꯭ꯔꯥ ꯅꯠꯇ꯭ꯔꯒ ꯑꯩꯗꯤ ꯍꯩꯇꯕꯅꯤꯅꯤꯅ ꯍꯥꯏ ꯅ ꯑꯥ ꯁꯤꯃꯤꯅꯥꯗꯕꯤꯗ ꯂꯩꯗꯅ ꯑꯣꯞꯁꯦꯟꯗꯣ ꯑꯗꯨ ꯑꯣꯏꯒꯗ꯭ꯔꯥ ꯍꯥꯏꯅ ꯃꯣꯔꯦꯜ ꯑꯃꯗꯤ ꯄꯤꯗꯤ ꯄꯤꯕꯅꯦ ꯑꯗꯣ ꯎꯝ ꯑꯗꯨꯒꯤꯗꯣ ꯃꯥꯅ ꯁꯤ ꯁꯤꯃꯤꯟꯅꯕꯗꯣ ꯂꯥꯟꯕꯒꯨꯝ ꯇꯧꯈꯤꯕꯅꯦ ꯍꯥꯏꯗꯤ ꯂꯩꯌꯦꯗꯅ ꯁꯨꯍꯩ ꯍꯩꯇ꯭ꯔꯒ ꯀꯃꯥꯏꯅ ꯅꯪꯁꯨ ꯆꯣꯡꯗꯕ꯭ꯔꯥ ꯑꯗꯨꯒꯤ ꯑꯣꯞꯁꯟꯗ ꯀꯣꯏꯁꯟꯗꯨ ꯄꯤꯈꯤꯕꯅꯦ ꯑꯩ ꯀꯥꯎꯈ꯭ꯔꯦ ꯀ꯭ꯂꯥꯁ ꯀꯌꯥꯒꯤꯅꯣꯁꯨ ꯂꯩꯗꯤ ꯂꯩꯕꯅꯦ ꯑꯗꯨꯒꯤꯁꯨ
ꯍꯣꯏ ꯏꯁꯇꯣꯔꯤ ꯐꯖ ꯐꯖꯕ ꯂꯩꯕꯅꯤ ꯃꯣꯔꯦꯜ ꯁꯥꯏꯟꯁꯇꯣ ꯑꯩꯈꯣꯏꯁꯨ ꯀꯥꯎ ꯀꯥꯎꯔꯦ ꯑꯗꯨꯝ
ꯂꯣꯏ ꯀꯎꯒ꯭ꯔꯦ ꯍꯧꯖꯤꯛꯇꯤ ꯋꯥꯔꯤ ꯂꯤꯕꯤꯅꯤꯉꯥꯏ ꯃꯤꯁꯨ ꯂꯩꯇ꯭ꯔꯦ ꯑꯉꯥꯡꯋꯥꯗꯗꯤ ꯐ꯭ꯔꯤ ꯄꯤꯔꯤꯠꯇ ꯊꯣꯛꯑꯗꯤ ꯁꯥꯔ ꯃꯦꯝ ꯆꯥꯔꯤ ꯂꯤꯕꯤꯌꯣꯒ ꯇꯧ
ꯑꯥ ꯍꯣꯏ ꯍꯣꯏ ꯇꯧꯋꯦ ꯑꯁ
ꯋꯥꯔꯤ ꯂꯤꯔꯒ ꯌꯥ ꯀꯥꯔꯒ ꯑ ꯇꯗꯣꯏꯅꯤ ꯅꯠꯇ꯭ꯔꯥ
ꯍꯣꯏ ꯍꯣꯏ
ꯑꯗꯨꯒ ꯎꯝ ꯑꯣꯖꯥ ꯐꯠꯇꯕ ꯂꯥꯛꯑꯗꯤ ꯎꯝ ꯕꯤꯠꯇꯣ ꯃꯨꯠꯇꯣ ꯌꯦꯡꯉꯣꯅꯦ
ꯑꯍꯝ ꯇꯨꯝꯅꯤꯡ ꯉꯛꯀꯗꯣꯏꯅꯦ ꯃꯣꯏ ꯐꯠꯇꯕ ꯁꯥꯊꯤꯕ ꯂꯥꯛꯑꯗꯤ ꯑꯗꯨꯒ ꯅꯨꯡꯉꯥꯏꯕ ꯑꯣꯖꯥ ꯈꯔꯗꯤ ꯂꯩꯔ ꯑꯗꯨ ꯃꯣꯏ ꯂꯥꯛꯑꯗꯤ ꯑꯃꯨꯛ ꯅꯨꯡꯉꯥꯏꯕꯔ ꯍꯣꯏ ꯂꯥꯡꯕ ꯑꯍꯝ
ꯅꯨꯡꯁꯤꯌꯦꯗ ꯆꯥꯏꯜꯍꯨꯠꯀꯤ ꯃꯦꯃꯣꯔꯤꯁꯨ ꯅꯠꯇ꯭ꯔꯥ
ꯑꯧ ꯑꯗꯨꯅꯦ ꯊꯥꯏꯅꯒꯤ ꯈꯥꯜꯂꯒ ꯑꯗꯨꯝ ꯅꯨꯡꯁꯤꯌꯦꯗ ꯍꯧꯖꯤꯛꯀꯥꯟꯗꯤ ꯑꯗꯨꯒꯨꯝꯕꯗꯣ ꯃꯣꯏ ꯑ ꯍꯥꯏꯕꯗꯤ ꯖꯦꯅꯦꯔꯦꯁꯟꯗꯣ ꯈꯔ ꯈꯦꯠꯅꯩꯗꯅ ꯍꯥꯟꯅꯒꯤꯗꯨꯒ ꯃꯥꯟꯅꯗ꯭ꯔꯦ ꯍꯧꯖꯤꯛꯀꯥꯟꯒꯤ ꯑꯩꯈꯣꯏꯒꯤ ꯖꯨꯅꯤꯌꯔꯁꯤꯡꯗꯤꯀꯣ ꯑꯗꯨꯝ ꯑꯩꯈꯣꯏꯅ ꯍꯥꯟꯅ ꯇꯧꯔꯛꯄꯒ ꯃꯥꯟꯅꯗ꯭ꯔꯦꯕ
ꯍꯧꯖꯤꯛꯀꯥꯟꯗꯤ ꯍꯣꯏ ꯐꯣꯟꯗ ꯃꯥ ꯃꯥ ꯊꯣꯛꯄ
ꯑꯗꯨꯅꯦ ꯀ꯭ꯂꯥꯁꯇꯁꯨ ꯐꯖꯅ ꯊꯥ ꯑ ꯑꯣꯖꯥꯅ ꯇꯥꯛꯄꯗꯣ ꯇꯥꯗꯧ ꯃꯥꯟꯗꯦ ꯑꯗꯨꯒ ꯃꯣꯏꯅ ꯌꯨꯝꯗ ꯑ ꯀꯣꯠ